ꯍꯂꯣ ꯇꯥꯕ ꯑꯩ ꯍꯧꯖꯤꯛ ꯂꯧ ꯇꯧꯔꯝꯕꯗꯣ
ꯍ
ꯑꯗꯨꯏꯗꯨꯣ ꯇꯥꯁꯇꯨ ꯂꯣꯏꯗ꯭ꯔꯕ ꯋꯥꯅꯤꯗ
ꯂꯣꯏꯈ꯭ꯔꯦ
ꯍꯣꯏꯅ
ꯀꯩꯅꯅꯨꯡꯉꯥꯏ ꯑꯩꯉꯣꯟꯗ ꯀꯣꯜꯂꯥꯛꯑꯝꯗꯤ ꯅꯦꯠ ꯅꯨꯡꯉꯥꯏꯇꯕ ꯃꯥꯜꯂꯦ ꯉꯍꯥꯛꯇꯪ ꯄꯥꯝꯃꯨꯒꯅ ꯍꯣꯏ ꯑꯩꯁꯨ ꯑꯗꯨꯃꯥꯏꯅ ꯇꯧꯔꯝꯗ ꯌꯥꯝ ꯃꯥꯟꯕ
ꯑꯅꯦ ꯍꯗ ꯑꯗꯩ ꯄꯩꯁꯥꯅꯒ ꯈꯔ ꯐꯪꯉꯝꯕꯗꯨꯁꯨ ꯍꯧꯖꯤꯛ ꯏꯁꯀ꯭ꯔꯤꯟ ꯀꯦꯌꯔꯗ ꯂꯣꯏꯔꯦ ꯏꯁꯀ꯭ꯔꯤꯟ ꯀꯦꯌꯔꯗ ꯃꯥꯏ ꯑꯩ ꯑꯩ ꯍꯥꯏꯗꯤ ꯑꯩ ꯃꯥꯏꯁ ꯑꯗꯨꯝ ꯍꯥꯟꯅꯁꯨ ꯅꯣꯏꯅꯁꯨ ꯈꯪꯍꯗꯣꯏꯅꯤ ꯐꯨꯔꯤ ꯀꯩꯁꯨ ꯊꯨꯝꯃꯟꯕ ꯃꯤ ꯑꯣꯏꯗꯦꯗ꯭ꯔꯣ
ꯍꯣꯏꯑ ꯑꯝꯇꯕꯨ ꯊꯨꯡꯂꯤꯕꯤꯃ
ꯑꯩꯈꯣꯏꯒꯤ ꯂꯥꯏꯕꯛꯇ ꯑꯃꯅꯤ ꯍꯥꯏꯔꯤꯕ ꯄꯦꯔ ꯂꯥꯑꯝꯗꯥꯏꯒꯨꯝꯕ ꯊꯤꯡꯕꯅ ꯍꯤꯡꯕꯅꯤꯗꯅ
ꯎꯝ
ꯂꯣꯏꯔꯛꯑꯦ ꯍꯟꯗꯛ ꯑꯗꯨꯅꯤ ꯏ ꯑꯩꯈꯣꯏ ꯏꯅꯝꯕꯨꯁꯨꯃꯅ ꯍꯥꯏꯅꯤ ꯀꯩꯅꯣ ꯅꯪ ꯅꯃꯥꯏꯁꯦ ꯍꯟꯗꯛꯇꯤ ꯂꯥꯏꯕꯛꯁꯨꯅꯦ ꯂꯥꯏꯕꯛꯁꯨ ꯊꯨꯡꯕ ꯑꯗꯩꯗꯤ ꯃꯥꯏ ꯃꯥꯏ ꯑꯅꯤꯃꯛꯁꯤꯁꯨꯅꯦ ꯍꯦꯛꯇꯅꯦ ꯎꯔꯤꯡꯗꯣ ꯅꯥꯕꯤꯗꯣ
ꯑꯥ ꯑꯥ
ꯑꯗꯨ ꯊꯨꯡꯕ ꯆꯍꯤ ꯁꯤ ꯂꯣꯏꯔꯝꯃꯕꯅꯤ ꯑꯩ ꯅꯥꯕꯅ ꯑꯩꯅ ꯏꯃꯥ ꯃꯤ ꯐꯨꯔꯤꯗꯒꯁꯨ ꯅꯨꯡꯉꯥꯏꯕꯤꯗꯦꯗ
ꯑꯩꯁꯨꯅꯦ ꯍꯟꯗꯛ ꯑꯩꯅꯒꯅꯦ ꯑꯩꯁꯨ ꯂꯩ ꯇꯕ ꯀ ꯌꯥꯝ ꯇ ꯍꯩꯗ꯭ꯔꯦꯕꯀꯣ ꯍꯟꯗꯛ ꯑꯃ ꯂꯝꯕꯤ ꯊꯤꯡꯖꯤꯟꯕꯒꯤ ꯄꯣꯠꯇꯨꯁꯨ ꯂ ꯀꯦꯟꯁꯦꯜ ꯆꯠꯄ ꯑꯃꯨꯛ ꯇꯩꯗ꯭ꯔꯦꯕ ꯑꯩꯁꯦ ꯑꯗꯨꯒꯤ ꯈꯔ ꯐꯖꯔꯝꯃꯕꯅꯦꯕ ꯇꯩꯇꯕꯅꯦꯅ ꯐꯔꯝꯃꯦꯕꯀꯣ ꯑꯩꯉꯣꯟꯗꯗꯤ ꯑꯗꯨꯒ ꯀꯩꯅꯣ ꯇꯧꯗꯦ ꯉꯔꯥꯡ ꯅꯍꯥꯟ ꯀꯤꯔꯨꯗ꯭ꯔꯣ ꯑꯩꯁꯦ ꯆꯦ
ꯑ ꯅꯣꯏ ꯏꯜꯇ ꯅꯣꯒꯤ
ꯐꯦꯔꯋꯦꯜꯒꯤ ꯑꯗꯨ ꯀꯦꯔꯨꯕꯗꯨꯗꯩꯅꯦ ꯃꯥꯏꯒꯤ ꯂꯣꯏꯔꯦ ꯍꯧꯖꯤꯛ
ꯍꯣꯏ ꯀ ꯑꯗꯨꯅ ꯑꯩ ꯉꯁꯤ ꯑꯩꯁꯨ ꯀꯩꯅꯣ ꯇꯧꯗꯤ ꯑꯩꯕꯨꯗꯤꯍꯦ ꯐꯦꯁꯋꯥꯁꯁꯤ ꯂꯣꯏꯔꯦꯗꯅ ꯂꯣꯏꯔ ꯑꯩꯈꯣꯏꯗꯤ ꯑꯩꯗꯤ ꯑꯃ ꯍꯅ ꯝꯕꯤꯁꯅꯨ ꯍꯥꯏꯌꯥꯗꯦꯕ
ꯁꯥꯄꯣꯅ ꯇ ꯇꯥꯔꯤꯕꯅꯤ ꯍꯣꯏ ꯌꯥꯗꯕꯕꯨꯗꯤ ꯌꯥꯎꯋꯦ
ꯐꯦꯁꯋꯥꯁꯁꯤ ꯂꯣꯏꯔꯦ ꯂꯣꯏꯔꯒ ꯁꯥꯄꯣꯟꯅ ꯅꯨꯃꯤꯠ ꯈꯔꯅꯤ ꯇꯥꯔꯨꯦꯕ ꯑꯩꯈꯣꯏ ꯊꯧꯁꯥꯗꯅ
ꯎ ꯀꯩ ꯁꯥꯄꯣꯅꯣ ꯅꯪꯗꯥꯏꯗꯣ
ꯀꯩ ꯁꯄꯅꯨꯅ ꯍꯪꯦ
ꯐꯦꯁ ꯋꯥꯁ ꯅꯅꯨꯡꯉꯥꯏꯅꯦ
ꯐꯦꯁꯋꯥꯁꯄꯨꯗꯤ ꯀꯩꯅꯣꯒꯤꯅꯤ ꯄꯂꯝꯒꯤ ꯄ꯭ꯂꯒꯤꯅꯤ ꯌꯥꯁꯤꯅ ꯃꯥꯦ
ꯑꯣ ꯍ ꯈꯪꯉꯦ ꯈꯪꯉꯦ
ꯎꯃ ꯁꯨ ꯀꯗ ꯃꯅ ꯌꯥꯝ ꯅꯨꯡꯁꯤꯕꯗꯣ ꯅꯨꯡꯉꯥꯏꯌꯦ ꯂ ꯑꯗꯨ ꯍꯟꯗꯛꯀ ꯑꯍꯨꯝꯨꯛ ꯁꯨꯗꯣꯏꯅꯦ
ꯑꯣ ꯍꯣ
ꯑꯗꯨꯒꯤ ꯍꯥꯏꯗꯤ ꯑꯗꯨꯒꯤ ꯁꯨꯝ ꯇꯥꯔꯝꯕꯗꯨꯗꯤ ꯑꯇꯣꯞꯄ ꯇꯥ ꯀꯥꯟꯁꯤꯗ ꯍꯥꯏꯗꯤ ꯁꯥꯄꯣꯟꯅ ꯇꯥꯔꯨꯔꯦꯅꯦ ꯑꯗꯩꯅꯦꯕ ꯑꯩ ꯐꯨꯔꯤ ꯊꯣꯛꯂꯛꯈꯩꯁꯦ ꯑꯗꯩꯗꯤ ꯁꯥꯏꯟꯁ ꯁꯀꯔꯤꯜꯁꯤꯅ ꯑꯃꯨꯛ ꯉꯥꯡ ꯂꯣꯏꯁꯤꯜꯂꯛꯑꯕ ꯁꯪꯁꯀ꯭ꯔꯤꯟꯁꯤ ꯀꯛꯄꯗꯨꯅ ꯑꯃꯨꯛ ꯑꯩꯈꯣꯏ ꯏꯔꯥꯡ ꯂꯩꯕꯅꯤ ꯂꯝ ꯑꯃꯨꯛ ꯀꯦꯟꯁꯦꯜ ꯆꯠꯈ꯭ꯔꯕ ꯑꯗꯨꯁꯨ
ꯑꯗꯨ ꯁꯦ ꯂꯩꯔꯤ ꯖꯥꯠꯂꯣ ꯀꯛꯁꯤꯔꯣ ꯑꯝꯇ
ꯂꯩꯇꯦ ꯑꯩ ꯌꯦꯡꯉꯝꯃꯦ
ꯉꯔꯥꯡꯅꯗ ꯍꯥꯟꯜꯂꯗꯪ ꯂꯩꯔꯝꯕꯅꯦ ꯑꯩ ꯎꯍꯧ ꯍꯥꯏꯕ ꯑꯗꯨꯗꫭ
ꯑꯩꯅ ꯆꯪꯉꯒ ꯌꯦꯡꯉꯦꯕ ꯍꯥꯏꯗꯤ ꯑꯩ ꯀꯁ ꯀꯕꯗꯨꯒꯦ ꯑ ꯋꯥꯜꯂꯦ ꯂꯩꯍꯧꯗ꯭ꯔꯦꯕꯁꯨ ꯑ ꯑꯅꯤ ꯂꯩꯕ ꯑꯅꯤꯒꯤ ꯌꯥꯏ ꯎꯝ
ꯊꯈꯥꯏꯃꯨꯛ ꯆꯪꯉꯦꯀꯣ ꯑꯗꯨꯁꯨ ꯗꯥꯎ ꯌꯥꯗ꯭ꯔꯤꯗꯣ
ꯎꯝ
ꯍ ꯁꯤ ꯂꯥꯛꯑꯦꯕꯀꯣ ꯀꯨꯏꯅ ꯆꯠꯄꯨꯔꯕꯅꯤ ꯍꯥꯏꯁꯦ ꯑꯩꯗꯤ ꯑꯃ ꯀꯩꯅꯣꯗꯨꯗ ꯌꯥꯎꯔꯕꯅꯦ ꯍꯥ ꯤꯗ ꯕꯟ ꯇꯧꯕꯗꯨꯗ ꯑꯗꯨꯒ ꯂꯥꯛꯑꯒ ꯑꯦꯛꯖꯥꯝ ꯃꯤ ꯑꯦꯛꯖꯥꯝ ꯊꯥꯔꯤꯉꯩꯗ ꯄꯣꯠ ꯂꯥꯛꯁꯤꯜꯂꯕꯗꯣ ꯍꯜꯂꯒ ꯍꯣꯏ ꯍꯜꯂ ꯀꯣꯏ ꯀꯣꯜ ꯇꯧꯔꯛꯄ ꯑꯗꯨ ꯀꯣꯗꯅꯅ ꯍꯜ ꯇꯧꯕ ꯌꯥꯗꯕꯤꯀꯣꯗ ꯑꯣꯏ ꯑꯣꯔꯖꯥꯠꯅꯦ ꯍꯗ ꯃꯣꯏ ꯀꯣꯠ ꯑ ꯄꯤ ꯍꯥꯏ ꯄꯣꯠꯇꯨꯗ ꯇꯧꯗꯧꯅꯦ ꯍꯥꯏꯌꯦ ꯑꯩꯅ ꯑꯗꯨꯁꯨ ꯈꯪꯍꯧꯗ꯭ꯔꯕ ꯇꯧꯍꯧꯗ꯭ꯔꯦ
ꯑꯩꯈꯣꯏ ꯄꯥꯎꯁꯦ ꯅꯪꯗꯤ ꯌꯧꯔꯝꯃꯤꯅꯤ ꯑꯩꯈꯣꯏꯗ
ꯊꯈꯥꯏ ꯆ ꯊꯈꯥꯏ ꯊꯥꯕ ꯃꯔꯦ ꯇꯧ
ꯑꯩꯈꯣꯏꯗ ꯌꯧꯗꯅ ꯍꯟꯈꯤꯕꯅꯤ
ꯍꯣꯏꯌꯦ ꯑꯗꯨꯅꯦ ꯑꯗꯨꯏ ꯑꯩ ꯅꯪ ꯑꯃꯨꯛ ꯀꯛꯁꯤꯔ ꯑꯃꯨꯛ ꯇꯧꯔꯝꯕꯗꯨꯗ ꯀꯛꯎꯒ꯭ꯔꯦ
ꯀꯛꯊꯤꯔ ꯇꯧꯕꯗ ꯍ ꯌꯥ ꯍꯥꯏꯕꯅꯤꯅ ꯑꯗꯨꯝ ꯀꯦ ꯏꯗꯨ ꯆꯂꯦ ꯍꯥꯏꯃ ꯑꯗꯨ ꯎ ꯄꯥꯏꯔꯛꯏꯗꯗ ꯑꯩ ꯍꯥꯏꯥꯏꯔꯛꯑꯦ ꯐꯨꯔꯤꯗꯁꯨ ꯑꯃꯛ ꯍꯦꯟꯒꯠꯂꯛꯑꯕ ꯎꯝ ꯑꯗ ꯑꯗꯩ ꯍꯧꯀꯜ ꯂꯝꯁꯤꯁꯦ ꯑꯥ ꯑꯗꯩ ꯍꯧꯖꯤꯛꯀꯥꯟ ꯂꯝꯁꯦ ꯌꯥꯎꯕꯗꯨꯒꯤ ꯃ ꯌꯥꯝ ꯇꯥꯏꯌꯦꯕ ꯑꯗꯨꯅ ꯁꯨꯔ ꯈꯪꯗꯦꯕ ꯀꯨꯃꯥꯡ ꯑꯁ ꯑꯩ ꯄꯨꯡꯀꯥ ꯀꯥꯔꯨꯔꯕ ꯀꯩꯅꯣ ꯏꯃꯥ ꯑꯩ ꯁꯛꯐꯝꯗꯣ ꯃꯨꯡꯒꯤ ꯃꯊꯛꯇ ꯀꯥꯕ ꯍꯥꯏꯗꯨꯅꯤ ꯑꯩ ꯂꯥꯏꯃ ꯍꯧꯔ ꯍꯧꯗꯧꯕ ꯑꯃ ꯈꯔ ꯐꯔꯦ ꯗ ꯐꯤ ꯁꯁꯅꯁꯨ ꯂꯩꯗ ꯅꯁꯝꯁꯀꯤꯂꯣ ꯑꯦ ꯁꯥꯁꯨꯕꯦꯟꯅꯤꯃꯤꯅꯤ ꯍꯨꯝꯅꯤ ꯭ꯔꯦ ꯑꯗꯨꯒ ꯁꯟꯁꯀ꯭ꯔꯤꯟꯁꯤꯅ ꯑꯃꯨꯛ ꯀꯃꯥꯏꯅ ꯇꯧꯔꯤ ꯍꯥꯏ ꯀꯅ ꯉꯔꯥꯡ ꯅꯣꯏꯁꯤꯜꯂꯑꯕ ꯁꯪꯁꯀ꯭ꯔꯤꯟꯁꯤꯁꯨꯨꯛ
ꯎꯝ ꯎꯝ
ꯑꯗꯦ ꯁꯟꯁꯀ꯭ꯔꯤꯟꯗꯨ ꯑꯇꯩꯗꯤ ꯁꯟꯁꯀ꯭ꯔꯤꯟꯗꯨꯗꯤ ꯁꯨꯡꯍ ꯂꯥꯎꯇ ꯌꯥꯔꯣꯏ ꯍꯥꯏꯗꯤ ꯂꯝꯖꯦꯟ ꯆꯦꯜꯂꯤꯃꯤꯅ ꯀ ꯔꯝꯗꯥꯡ ꯈꯨꯗꯛꯇ ꯑꯃꯨꯛ ꯆꯠꯂ ꯂꯩꯔꯨꯔꯦ ꯑꯗꯨ ꯌꯥꯎꯗ ꯌꯥꯔꯣꯏ ꯅꯃꯤꯅꯥꯜ
ꯍꯣꯏ ꯑꯗꯨꯅꯦ ꯑꯩꯁꯨꯅꯦ ꯑꯇꯣꯞꯄ ꯀꯩꯈꯥꯟꯗꯩ ꯑꯩꯈꯣꯏꯕꯨ ꯁꯣꯔꯥꯖꯒ ꯑꯃꯨꯛ ꯇꯥꯏꯗꯦꯕ ꯇꯁ ꯁꯄꯅ ꯇꯥꯔꯁꯦ ꯁꯟꯁꯀ꯭ꯔꯤꯟꯗꯣ ꯑꯣꯏꯅ ꯁꯨꯝ ꯂꯩꯔꯤꯀꯥꯟꯗ ꯈꯔꯅꯤꯡꯕ
ꯎꯝ ꯍꯨ ꯁꯋꯥ ꯍꯥꯏ ꯆꯔ ꯁ ꯀꯩꯅꯣ ꯑ ꯑꯣꯐꯔ ꯂꯩꯉꯩꯗ ꯑꯗꯨꯅꯦ ꯑꯩꯈꯣꯏꯦ ꯑꯣꯐꯔꯒꯤ ꯃꯤꯅꯤꯅ
ꯍꯣꯏꯌꯦ ꯆꯠꯇ꯭ꯔꯦꯗꯤ ꯀꯥꯏꯗꯦ ꯃꯣꯏ ꯄ꯭ꯔꯥꯏꯖꯨꯗꯤ ꯍꯦꯟꯖꯤꯜꯂ ꯌꯥꯗ꯭ꯔꯦ ꯑꯝꯇ ꯗꯥꯎꯅꯒ ꯗꯥꯎ ꯌꯥꯗꯕ ꯇꯥꯡꯉꯦꯕ ꯌꯥꯝꯅ ꯀꯥꯏꯗꯩꯅꯣ ꯑꯗꯩ ꯑꯍꯣꯡꯕ ꯀꯣꯏꯁꯤꯟ ꯁꯤꯖꯤꯟꯅꯕ ꯌꯥꯕ ꯑꯣꯏꯔꯗꯤ ꯕꯀꯣ ꯃꯥꯏꯁꯤꯅ
ꯃꯥꯅꯦ ꯁꯨꯝ ꯑꯇꯣꯞꯄꯗ ꯁꯤꯖꯤꯟꯅꯔꯃꯤ ꯅꯪꯀꯣ
ꯎ
ꯀꯩꯅꯣ ꯃꯌꯥ ꯍꯥꯏꯗꯤ ꯀꯃꯥꯏꯅ ꯇꯧꯔꯦ ꯁꯨꯝ ꯑꯍꯣꯡꯕꯄꯨꯡ ꯅꯨꯡ ꯁꯤꯟꯅꯒ ꯅꯨꯡꯉꯥꯏꯇꯦꯕ
ꯎꯝ ꯌꯦꯟꯁꯥꯡ ꯊꯣꯡ ꯂꯣꯏꯔꯕꯣ
ꯂꯣꯏꯗ꯭ꯔꯤ ꯁꯦꯝꯃꯤ ꯑꯩꯅ ꯈꯔ ꯇꯞꯄꯅꯦ ꯇꯄꯩꯗꯤ ꯀꯔꯤ ꯍꯪꯉꯨꯔꯅꯤ
ꯅꯣꯏ ꯃꯥ ꯂꯩꯇ꯭ꯔꯣ
ꯑꯩꯈꯣꯏ ꯃꯥ ꯅꯁꯨ ꯃꯁꯥ ꯅꯨꯡꯉꯥꯏꯇꯦ ꯍꯥꯏ
ꯍꯣ ꯍꯣꯏ ꯊꯕꯛ ꯆꯠꯇ꯭ꯔꯕ
ꯊꯕꯛ ꯄꯨꯗꯤ ꯆꯠꯂꯨꯏꯅꯦ ꯑꯗꯣ ꯅꯨꯡꯗꯥꯡꯗ ꯃꯁꯥꯁꯦ ꯏꯋꯥ ꯋꯥꯏ ꯅ ꯍꯥꯏꯕ
ꯎꯝ
ꯍꯣ ꯍꯥꯌꯦꯡꯗꯤ
ꯋꯦꯗꯔꯁꯤꯅꯁꯨ ꯅꯨꯡꯁꯥꯥꯡ ꯑꯃꯈꯛ ꯁꯠꯁꯠ
ꯑꯕ ꯅꯨꯡꯁꯥ ꯑꯃꯨꯛ ꯁꯥꯅꯤ ꯑꯗꯩ ꯈꯪꯍꯧꯗꯦ ꯅꯣꯡ ꯑꯃꯨꯛ ꯇꯥꯅꯤ
ꯎꯝ
ꯄꯨꯔꯥ ꯇꯧꯔꯤꯁꯦ ꯋꯦꯗꯔꯁꯦ
ꯍꯣꯏꯌꯦ ꯉꯁꯥꯏꯅ ꯁꯤꯗ ꯂꯩꯔꯤꯀꯥꯟꯗ ꯅꯨꯡꯁꯥꯥꯁꯦ ꯌꯥꯝ ꯊꯦꯛ ꯅꯣꯏ ꯁꯥꯔꯒꯅꯦ ꯑꯩꯅ ꯗꯤꯄꯥꯔꯃꯦꯟꯠ ꯆꯠꯂꯨꯏꯌꯦꯕ ꯑꯩ ꯄꯥꯝꯃꯦ ꯂꯩꯔꯤꯀꯥꯟꯗ ꯅꯣꯡ ꯆꯨꯔꯛꯗ꯭ꯔꯥ ꯐꯤꯁꯦ ꯐꯤꯁꯦ ꯀꯪ ꯀꯪꯅꯥ ꯇꯥꯍꯧꯔꯕ ꯕꯅꯦꯕ ꯆꯣꯠꯂꯤ ꯆꯣꯠꯂꯤ ꯑꯃꯨꯛ ꯇꯧꯔ ꯂꯩꯔꯝꯃꯦ
ꯍꯣꯏꯌꯦ ꯅꯨꯡꯁꯥ ꯁꯥꯕꯅꯤꯅꯗ ꯑꯃꯨꯛ ꯊꯣꯛꯔꯛꯝꯃꯤꯅꯦ ꯑꯗꯣ ꯈꯔꯗꯤ ꯋꯔꯁꯦ
ꯈꯪꯗꯦ ꯁꯨ ꯂꯣꯏ ꯂꯣꯏꯗꯦ
ꯎꯗꯔ ꯃꯥꯏ ꯎꯗ ꯂꯩꯗꯤ ꯁꯥꯇꯤꯟ ꯁꯤꯅꯅꯦ ꯑꯩ ꯁꯥꯇꯤꯟ ꯤꯟ ꯅꯍꯥꯟꯋꯥꯏ ꯑꯩꯅ ꯄꯨꯖꯔꯝꯕꯗꯣ ꯑꯗꯨ ꯁꯥꯇꯤꯟꯁꯤ ꯀꯃꯥꯏꯅ ꯇꯧꯅꯣ ꯃꯥꯡꯈ꯭ꯔꯦꯕ ꯄꯩꯁꯥ ꯂꯩꯇ꯭ꯔꯤꯉꯩ ꯁꯤꯗ
ꯑꯩꯈꯣꯏ ꯄꯨꯂꯞꯀꯤꯗꯣ
ꯀꯔꯤ
ꯑꯩꯈꯣꯏ ꯑꯍꯨꯝꯒꯤ ꯂꯩꯈꯤꯕ ꯁꯥꯇꯤꯟꯗꯨꯔꯔꯕ
ꯈꯪꯗꯦ ꯈꯪꯗꯦ ꯕ꯭ꯂꯨ ꯃꯆꯨ ꯔꯥ ꯀꯔꯤ ꯒ꯭ꯔꯤꯟ ꯃꯆꯨꯔꯣ ꯄꯔꯄꯜ ꯃ ꯆꯨꯡꯒꯤꯗ
ꯀꯥꯎ ꯍꯔꯦ ꯑꯃ ꯕꯖꯥꯔꯗ ꯂꯩꯈꯤꯕꯗꯨꯣ ꯅꯪꯗꯤ ꯌꯥꯎꯈꯤꯗ꯭ꯔꯣ ꯃꯅꯨꯡꯅ ꯕ꯭ꯂꯦꯛ ꯑꯣꯏꯔꯒ
ꯑꯌꯨꯗ ꯂꯩꯨꯃꯦꯟ
ꯑꯣ
ꯑꯣꯏꯗꯦ ꯑꯣꯏꯗꯦ ꯅꯣꯏ ꯑꯩꯒꯤꯅꯤ ꯅꯪꯒ ꯑꯇꯣꯞꯄ ꯃꯣꯏꯒꯤ ꯑꯗꯣ ꯑꯩꯗꯤ ꯂꯩꯔ ꯑꯗꯨ꯭ꯔꯣ ꯑꯗꯨꯏꯗꯤ ꯌꯥꯝ ꯅꯨꯡꯉꯥꯏꯕꯅꯦ ꯆꯥꯎꯁꯨ ꯆꯥꯎꯕꯒꯤ
ꯎꯝ ꯎꯝ ꯎꯝ
ꯑꯗꯨꯒꯅꯦ ꯃꯥꯡꯗ꯭ꯔꯦꯕꯀꯣ ꯍꯟꯗꯛ ꯃꯃꯥꯡ ꯇꯥꯕꯁꯤꯗ
ꯎꯝ
ꯑꯗꯨꯒ ꯑꯃꯨꯛ ꯀꯩꯗꯧꯏ ꯍꯥꯏꯕ ꯃꯇꯝꯗ ꯑꯃ ꯂꯩꯔꯤꯑꯕ ꯑꯩꯁꯨ ꯎꯄꯥꯏ ꯂꯩꯇꯅꯤꯅ ꯄꯔ ꯂ ꯆꯤꯡ ꯀꯥ ꯍꯜꯂꯛꯄꯗꯣ
ꯑ
ꯑꯗꯨꯗ ꯑꯩꯈꯣꯏ ꯅꯍꯥꯟ ꯃꯁꯤꯡꯊ ꯀꯥꯔꯨꯕꯩ ꯍꯜꯂꯛꯄꯩꯁꯤꯗꯅꯦ ꯑꯩꯁꯤ ꯑꯩꯈꯣꯏ ꯃꯄ ꯂꯥꯏꯁꯤꯗꯗꯤ ꯊꯝꯃꯝꯅꯦꯦꯕ ꯑꯗꯨ ꯃꯥꯥꯡꯒꯦꯕꯥꯎꯖꯤ ꯑ ꯄꯤꯗꯦꯕ ꯄꯩꯁꯥ ꯄꯩꯁꯥ ꯂꯩꯇ ꯀꯥꯟꯗ ꯑꯗꯣ ꯍꯧꯖꯤꯛꯁꯦ ꯑꯃꯨꯛ ꯂꯥꯏꯕ꯭ꯔꯦꯔꯤ ꯆꯠꯄꯗ ꯅ ꯇꯥꯕꯅꯤꯅ ꯑꯃꯨꯛ
ꯎꯝ
ꯑꯗꯨꯅ ꯍꯧꯖꯤꯛ ꯎꯄꯥꯏ ꯂꯩꯇꯦ ꯅꯨꯄꯥ ꯆꯥ ꯃ ꯀꯩ ꯐꯤꯕꯔ ꯀꯣꯠꯇꯨ ꯍꯨꯒ
ꯆꯇꯤꯟꯖꯣ
ꯍꯣꯏꯣꯏ ꯍ ꯆ ꯇꯤꯟ ꯇ
ꯊ ꯇꯅꯣ
ꯌꯥꯝ ꯆꯥꯎꯕꯁꯨ ꯅꯠꯇꯦꯅꯦ ꯍꯥꯟꯅ ꯑꯩꯗꯨꯗꯩꯗꯤ ꯄꯤꯛꯏꯉꯤꯅꯦ
ꯏꯁ ꯑꯩ ꯅꯍꯥꯟ ꯁꯤꯗꯩ ꯂꯨꯄꯥ ꯆꯅꯤ ꯌꯥꯡꯈꯩꯗ ꯂꯧꯔꯦ
ꯈꯔ ꯍꯥꯏꯗ
ꯖꯔꯦ
ꯑꯗꯨꯒꯤ
ꯎꯝ ꯏꯃꯥ ꯀꯩꯊꯦꯜꯗ
ꯑꯝ ꯇ ꯆꯂꯗꯤ
ꯂꯩꯕꯤꯔꯛꯀꯦ ꯑꯗꯨꯝ ꯃꯇꯥꯏꯗ ꯐꯝꯕꯁꯨ ꯅꯠꯇꯦꯕ ꯗꯥꯏꯔꯦꯛ ꯗꯨꯀꯥꯟꯗꯨꯗꯩ ꯆꯠꯂ ꯂꯩꯕꯅꯦꯕꯀꯣ ꯑꯗꯣ ꯀ꯭ꯋꯥꯂꯤꯇꯤꯗꯣ ꯌꯥꯝ ꯐꯩ ꯑꯩꯈꯣꯏ ꯃꯥꯅ ꯁꯤ ꯁꯥꯇꯤꯟꯁꯦ ꯌꯨꯝꯗ ꯂꯨꯄꯥ ꯆꯥꯝꯃꯔꯤ ꯄꯤ ꯌꯦꯛꯑꯦ ꯑꯩ ꯂꯩꯔꯛꯏꯗꯣ
ꯑꯅꯦ ꯄꯩꯁꯥꯟꯅꯕ ꯂꯩꯇꯕꯅꯦ ꯍꯧꯖꯤꯛꯅꯦ ꯁꯥꯎꯅꯤꯡꯗꯅꯦ ꯂꯩꯔꯣ ꯍꯥꯏꯗꯤ ꯅꯤꯡꯁꯤꯡꯂꯕ ꯑ ꯑꯁ ꯑ ꯄꯦꯟꯕꯅꯤ ꯀꯣꯏ ꯁꯥꯗꯤ ꯂꯩꯇꯦ ꯁꯗꯤ ꯂꯩꯇꯕꯁꯨ ꯌꯥꯝ ꯅꯨꯡꯉꯥꯏꯇꯦꯕ
ꯀ ꯃ ꯉꯟ꯭ꯔꯦ ꯑꯗꯒꯤ ꯑꯩꯈꯣꯏ ꯅꯨꯄꯤ ꯃ ꯆꯥꯗꯨꯅ ꯑꯃꯨꯛ ꯊꯨꯗꯤ ꯐꯔꯦꯕ ꯃꯥꯅꯅꯦ ꯑꯃ ꯂꯩꯔꯕꯅꯦꯕ ꯑꯃꯗ ꯃꯥꯥꯟꯈꯤꯗ ꯈꯔꯦ ꯑꯗꯦꯅꯦ ꯍ
ꯍ ꯍ ꯅꯨꯡꯉꯥꯏꯇꯦꯕ ꯍꯧꯛ ꯅꯨꯡ ꯂꯒ ꯇꯥꯕꯅꯤꯅ ꯑꯒ ꯑꯗꯥꯏꯗꯤ
ꯍꯣꯏ ꯅꯣꯡꯁꯨ ꯑꯗꯩ ꯅꯨꯡꯁꯥꯁꯨ ꯁꯥꯏꯗꯅ
ꯍꯣꯏ ꯆꯥꯝꯃ ꯍꯤ ꯄꯕꯤꯕꯅꯦ ꯄꯣꯠꯇꯨꯕꯨ ꯂꯩꯔꯁꯤꯔ ꯑꯅꯃꯅꯤ
ꯑꯗꯨ ꯑꯗꯨꯁꯨꯔꯨꯄꯥ ꯆꯝ ꯌꯥꯈꯩ
ꯁꯤꯗ ꯑ ꯂꯩꯁꯤꯕ ꯈꯜꯂꯕꯅꯤꯅꯦ ꯈꯜꯂꯝꯕꯒꯤ ꯆꯥꯛꯁꯨ ꯍꯥꯏꯗꯤ ꯀꯤ ꯂꯉ ꯑꯣꯏ ꯁꯒꯥꯟ ꯇꯧꯗꯣꯏꯅꯤꯅ ꯑꯗ
ꯎꯝ ꯎꯝ
ꯑ ꯑꯗ
ꯎꯝ
ꯀ ꯁꯥꯎꯗ
ꯑꯗꯨꯅꯕꯨ ꯅꯅꯨꯡꯉꯥꯏꯕꯅꯤꯗ ꯍꯗꯤ ꯀꯦ ꯈꯟꯗ꯭ꯔ ꯊꯥꯏꯅꯗꯤ ꯌꯥꯝꯃꯤ ꯀꯥꯏ ꯌꯥꯝꯔ ꯇꯖꯤꯤ ꯀꯩꯝꯣ ꯈꯟꯕꯤꯗ꯭ꯔꯦ
ꯃꯤꯅꯗꯀ ꯇꯥꯔꯦ ꯃꯤꯅ ꯉꯥꯟꯁꯤ ꯀꯩꯅꯣ ꯇꯧꯔꯛꯄꯗ ꯃꯤꯅ ꯍꯦꯟꯖꯤꯟ ꯌꯥꯔꯣꯏ ꯍꯥꯏꯕꯒꯤ ꯀꯩꯅ ꯁ ꯍꯥꯏꯦ ꯐꯜꯂꯣ ꯅ ꯋꯥꯜ ꯑꯗꯨꯝ ꯍꯣꯏ ꯍꯣꯏ ꯇꯧꯔꯣ ꯍꯣꯏ ꯍꯣꯏ ꯍꯣꯏ ꯑꯥ ꯑꯥ